ꯍꯜꯂꯣ
ꯆꯦ ꯇꯥꯕ꯭ꯔꯥ
ꯇꯥꯏꯌꯦ
ꯑꯁ ꯀꯣꯜꯗꯤ ꯃꯉꯥ ꯍꯦꯜꯂꯝꯗꯧ ꯃꯥꯜꯂꯦꯕꯣ ꯑꯩꯅ ꯁꯨꯝ ꯈꯟꯕꯗ
ꯑꯩꯁꯨ ꯃꯜꯂꯦ
ꯑꯗꯨꯝ ꯇꯧ ꯌꯥ ꯂꯩꯔꯦ
ꯀꯃꯥꯢ ꯇꯧꯔꯤ ꯖꯠꯅꯣ
ꯑ ꯐꯩꯌꯦ ꯌꯥꯏꯔꯤꯁꯤꯕꯨꯗꯤ
ꯑꯣ ꯍꯥꯏꯗꯤ ꯑꯇꯣꯞꯄꯗ ꯁꯨꯝ ꯇꯧꯂꯩꯗꯣꯏ ꯁꯔꯨꯛꯄꯨꯗꯤ ꯍꯣꯏ ꯃꯥꯏ ꯃꯊꯧ ꯇꯧꯅꯒꯤꯗꯨꯃꯗꯤ ꯍꯣꯏ ꯑꯩꯒꯤꯗꯣ ꯌꯥꯗꯦ ꯗꯤ ꯍꯥꯏꯗꯦꯕꯀꯣ
ꯑꯥ ꯕꯤꯖꯤꯗ ꯍꯥꯏꯔꯛꯄ
ꯖꯤ ꯇꯧꯕꯗꯣ ꯑꯣ ꯍꯣꯏ ꯍꯣꯏ ꯑꯗꯨꯃꯥꯏꯅ ꯑꯣꯏꯅ ꯊꯣꯛꯂꯛꯑꯦꯕ ꯑꯩꯁꯨ ꯑꯃꯨꯛꯇꯪꯗꯤ ꯌꯥꯒꯤ ꯇꯧꯗꯦ ꯃꯥꯜꯂꯦꯀꯣ
ꯍꯣꯏ
ꯍꯥꯏꯗꯤ ꯑꯗꯨꯃꯥꯏꯅ ꯍꯥꯏꯔꯛꯄꯅꯤ
ꯑ ꯑꯗꯨꯝ ꯌꯦꯡꯉꯣ ꯃꯔꯛꯇ ꯌꯥꯕ
ꯍꯣ ꯍꯣꯏ ꯌꯦꯡꯉꯦ ꯉꯛꯏꯍꯦ ꯉꯛꯏꯍꯦ
ꯎꯝ ꯑꯗꯨꯁꯨ ꯁꯨꯛꯌꯥ ꯌꯥꯗꯕ ꯃꯤꯁꯨ ꯑꯃꯨꯛ ꯌꯥꯎꯋꯦꯕ
ꯌꯥꯎꯋꯦ ꯌꯥꯎꯋꯦ ꯑꯗꯣ ꯏꯕꯥꯝꯅꯤꯅ ꯊꯥꯏ ꯌꯥꯏ ꯍꯥꯏꯕ ꯋꯥꯅꯤ ꯑꯗꯨ ꯃꯔꯛ ꯃꯔꯛꯇ ꯅꯦꯠꯋꯥꯛ ꯄꯨꯠꯄꯨꯠ ꯇꯠꯂꯤꯁꯤꯗꯤ ꯑꯃꯨꯛ ꯇꯥꯗ꯭ꯔꯕ
ꯑꯥ
ꯍꯥꯏꯕꯒ ꯇꯥꯏꯕꯒ ꯇꯧꯕꯒ ꯍꯧꯔꯃꯥꯜꯂꯦ ꯑꯦꯍ ꯍ
ꯍꯥ
ꯎꯝ ꯇꯥ ꯇꯥꯢ ꯍꯜꯂꯣ ꯇꯥ ꯇꯥꯕ꯭ꯔꯥꯕꯥ
ꯇꯥꯌꯦ ꯇꯥꯌꯦ
ꯆꯦꯇ ꯇꯥꯏ ꯇꯥꯏ ꯍꯍ ꯒꯌꯥꯟ ꯇꯥꯗꯔꯦ ꯇꯥꯏꯔ ꯇꯥꯗꯔꯤꯔ ꯈꯪ
ꯅꯦꯠꯋꯥꯥꯛꯁꯤ ꯇꯠꯂꯦ ꯍꯥꯏꯕꯒ ꯌꯥꯄꯖꯥꯠ ꯅꯠꯇꯦꯕ ꯍꯦꯛꯇ ꯍꯧꯔꯛꯑꯦꯕ
ꯑ ꯍ ꯍ ꯄꯠ ꯀꯥꯎꯔꯦ
ꯍꯨꯝ ꯍꯨꯝ
ꯅꯪ ꯅꯃꯥꯟꯅ ꯕꯤ ꯂꯩꯃꯤꯟꯅꯩ ꯃꯌꯥꯝꯗꯨꯗꯤ ꯌꯥꯗ꯭ꯔꯣ
ꯃꯣꯏ ꯌꯥꯏꯌꯦ ꯑꯗꯣ ꯅꯦꯠ ꯂꯣꯏꯈꯤꯕ ꯌꯥꯎ ꯑꯗꯨꯃꯥꯢ ꯇꯧ ꯂꯩꯔꯦ ꯑꯩꯈꯣꯏ ꯇꯔꯨꯛ ꯂꯩꯃꯤꯟꯅꯕꯗꯣ ꯐꯪꯉꯦ ꯐꯪꯉꯦ
ꯐꯔꯦ ꯐꯔꯦ ꯈꯔ ꯈꯔ ꯐꯪꯉꯗꯤ ꯅꯠꯇ꯭ꯔꯥ
ꯑꯃꯗꯤ ꯂꯤꯁꯤꯡ ꯑꯃ ꯍꯦꯟꯅ ꯕꯨ ꯆꯪꯉꯛꯈ꯭ꯔꯦꯗ
ꯑꯁ ꯌꯥꯔꯦ ꯀꯩꯅꯣ
ꯎꯝ ꯏꯃꯥꯟꯅꯕꯤ ꯃꯥ ꯍꯌꯦꯡ ꯁꯥꯟꯅꯧꯁꯦ ꯑꯩꯈꯣꯏꯕꯥꯅꯤ ꯂꯣꯏꯔꯒ
ꯍꯣꯏ ꯍꯣꯏ ꯃꯥꯟꯅ
ꯑꯩ ꯅꯝꯕꯔ ꯄꯤꯔꯛꯀꯦ
ꯅꯪ ꯎ ꯂꯦ ꯅꯥꯒ ꯁꯥꯟꯅꯔꯕ
ꯎꯂꯦꯅꯥꯒ ꯉꯔꯥꯡ ꯀꯣꯜ ꯑꯅꯤꯃꯨꯛ ꯁꯥꯟꯅꯩ
ꯎꯝ ꯑꯩꯁꯨ ꯉꯁꯥꯏ ꯁꯥꯟꯅꯩꯑꯕ ꯃꯥꯒ
ꯎꯝ
ꯀꯌꯥꯅꯣꯗꯤ ꯀꯥꯎꯕ ꯀꯥꯎꯔꯦ ꯑꯃꯨꯛ ꯏꯍꯧꯗ꯭ꯔꯦ
ꯃꯥꯗꯣ ꯉꯔꯥꯡ ꯑꯩꯒ ꯁꯥꯟꯅꯔꯦ ꯑꯗꯨ ꯑꯩꯅ ꯑꯃꯨꯛ ꯇꯧꯕꯅ ꯌꯥꯏ ꯑꯗꯣ ꯃꯥꯅ ꯑꯩꯉꯣꯟꯗ ꯇꯧꯔꯛꯄꯗ ꯁꯨꯡꯌꯥ ꯌꯥꯗꯕ ꯅꯨꯡꯗꯥꯥꯡ ꯑꯥ ꯇꯨꯝꯃꯁꯦꯅ ꯑꯗꯨꯝ ꯑꯥ
ꯎꯝ
ꯇꯨꯝꯃꯖꯦꯅ ꯑꯗꯨꯝ ꯇꯨꯝꯅꯔꯦ ꯑꯗꯨꯗꯩꯗꯤ
ꯑ ꯉꯁꯥꯢ ꯏꯕꯥꯏꯟ ꯇꯧꯅꯩꯌꯦ ꯅꯨꯡꯗꯥꯡ ꯅꯨꯡꯗꯥꯡ ꯋꯥꯏꯔꯝ ꯑꯗꯥꯏꯗ
ꯑꯣ
ꯑꯗꯨꯒ ꯑ ꯃꯥ ꯍꯤꯗꯥꯛ ꯆꯥꯔꯕꯒꯤ
ꯑꯥ
ꯑꯗꯨꯗ ꯃꯥ ꯃꯦꯁꯦꯁ ꯊꯥꯔꯛꯑꯝꯃꯦꯕ ꯑꯗ ꯑꯩꯅ ꯅꯪꯒ ꯋꯥꯔꯤ ꯁꯥꯟꯅꯔꯦ ꯍꯥꯏꯔꯗꯤ ꯃꯥꯖꯨ ꯒꯨꯂꯤꯒ ꯆꯥꯥꯁꯜꯂꯨꯕꯗꯩ ꯑꯩ ꯇꯨꯝꯅꯤꯡꯉꯦ ꯍꯌꯦꯡꯑꯣꯏ ꯁꯔꯁꯦ
ꯃꯥ ꯃꯁꯥ ꯉꯝꯗꯦꯅ ꯆꯠꯈ꯭ꯔꯒꯨꯝ
ꯎ ꯃꯥꯁꯨ ꯑꯦꯟ ꯁꯤꯁꯤ ꯌꯥꯎꯋꯦ ꯍꯥ
ꯑꯥ ꯌꯥꯎꯋꯦ ꯌꯥꯎꯋꯦ
ꯑꯗꯨꯗꯤ ꯃꯥ ꯍꯌꯦꯡ ꯌꯥꯎꯔꯔꯣꯏ
ꯎꯝ ꯌꯥꯎꯔꯔꯣꯏ ꯃꯥ ꯂꯤꯞ ꯂꯧꯒ꯭ꯔꯅꯤ ꯑꯩꯁꯨ ꯇꯜ ꯇꯜ ꯅꯦ ꯂꯥꯛꯏꯁꯦ
ꯌꯥꯝ ꯋꯥꯅꯌꯣ
ꯑꯥ ꯑꯌꯨꯛꯁꯨ ꯄꯨꯡ ꯃꯉꯥꯒ ꯃꯤꯅꯤꯠ ꯐꯣꯔꯇꯤ ꯐꯥꯏꯚ ꯅꯪ ꯗꯕꯅꯦꯕ ꯆꯠꯇꯨꯁ
ꯎꯝ
ꯑꯗꯨ ꯂꯣꯏꯁꯤꯟꯕ ꯈꯣꯠꯆꯟꯕ ꯑꯗꯨꯝ ꯄꯨꯡ ꯃꯔꯤ ꯁ꯭ꯋꯥꯏꯗ ꯑꯗꯨꯝ ꯍꯧꯒꯠꯂꯦ
ꯎꯝ ꯅꯪ ꯅꯪ ꯍꯣꯠ ꯅꯑꯣꯟꯗ
ꯎꯝ
ꯍꯣꯏ ꯀꯩꯅꯣ ꯌꯦꯡꯉꯣ ꯄ꯭ꯔꯦꯛꯇꯤꯀꯦꯜꯗꯣ ꯌꯦꯡꯊꯣꯛꯑꯣ ꯑꯩ ꯏꯅꯤꯡꯉꯥꯏ ꯂꯩꯇ꯭ꯔꯒꯅ ꯍꯦꯛ ꯇꯨꯝꯊꯣꯛꯑꯣ
ꯑꯣꯍꯣ ꯍꯣ ꯍꯣꯏ
ꯅꯠꯇꯦ ꯀꯩꯗꯧꯔꯦ ꯅꯠ
ꯎꯝ ꯍꯣꯏ ꯆꯨꯝꯃꯦ ꯑꯥ ꯍ ꯍ ꯍ ꯀꯪꯉꯛ ꯅꯠꯇ꯭ꯔꯗꯤ ꯁꯨꯝ ꯄꯥꯕꯗꯣ
ꯎꯝ ꯍꯥꯏꯗꯤ ꯆꯡ ꯎꯞꯇ꯭ꯔꯒꯗꯤ ꯁꯨꯝ ꯑꯩ ꯏꯁꯥꯁꯨ ꯋꯥ ꯑꯗꯩ ꯂꯥꯏꯔꯤꯛꯁꯨ ꯄꯥꯍꯧꯗ ꯑꯅꯤꯃꯛ ꯁꯣꯛꯇꯣꯏ ꯁꯔꯨꯛꯄꯨꯗꯤꯀꯣ
ꯏꯃꯣꯠ ꯐꯕ꯭ꯔꯅ ꯑꯩꯁꯤ ꯇꯨꯝꯕꯁꯦ ꯍꯌꯦꯡꯁꯨ ꯉꯟꯅ ꯍꯧꯒꯠꯇꯣꯏꯅꯤꯅ ꯑꯩꯁꯨ ꯈꯜꯂꯤꯁꯦ ꯇꯨꯝꯕꯒꯦꯁꯤꯅꯤ
ꯎꯝ ꯇꯨꯝꯊꯣꯛꯑꯣ ꯀꯥꯟꯗꯦ ꯑꯗꯨ ꯑꯗꯨꯒ ꯍꯌꯦꯡ ꯑꯦ ꯍꯜꯂꯛꯄꯒ ꯑꯎꯝ ꯑꯩꯁꯨ ꯌꯦꯡꯕꯤꯔꯛꯑꯒꯦ ꯑꯗꯨ ꯅꯪ ꯑꯩꯅ ꯍꯥꯏꯕ ꯉꯁꯥꯏꯒꯤ ꯀ꯭ꯔꯣꯝꯗ ꯌꯦꯡꯉꯣꯕ ꯑꯗꯨ ꯃꯣꯏ ꯄꯤ ꯗꯤ ꯑꯦꯐ ꯌꯥꯎꯕꯅꯤ ꯅꯦꯕ
ꯍꯣꯏ
ꯑꯗꯨꯗꯩ ꯑꯗꯨꯝ ꯁꯤꯟꯖꯜꯂꯣ ꯑꯗꯨꯝ ꯀꯩꯁꯨ ꯂꯥꯟꯗꯝꯅꯦꯕ
ꯎꯝ
ꯂꯥꯏꯔꯤꯛ ꯂꯩꯌꯣ ꯀꯥꯏꯗꯤ ꯍꯥꯏꯗ꯭ꯔꯣ ꯅꯤꯝꯂꯥꯅꯒ
ꯍꯥꯏ
ꯃꯥꯒꯤ ꯀꯔꯤ ꯄꯥꯟꯗꯦꯁꯤꯡ ꯍꯥꯏꯕ꯭ꯔꯥ ꯀꯩꯕ
ꯂꯥꯏꯔꯤꯛ ꯁꯥꯇ꯭ꯔꯅꯦꯅ ꯇꯧꯏꯖꯤꯅ ꯂꯥꯏꯔꯤꯛ ꯑꯝꯕꯥꯎ ꯄꯥꯏꯗꯦ ꯍꯧꯖꯤꯛꯕꯥꯎ ꯀꯔꯤ ꯂꯥꯏꯔꯤꯛ ꯈꯨꯠꯇꯝꯅꯣ ꯀꯥ ꯉꯥꯡꯉꯝ
ꯃꯥꯒꯤ ꯄꯥꯟꯗꯦꯁꯤꯡꯒꯤ ꯂꯥꯏꯔꯤꯛ ꯑꯃ ꯂꯩꯕꯅꯦ ꯊꯥꯕ ꯒ꯭ꯔꯤꯟ ꯀꯂꯔꯒꯤ ꯑꯃ ꯑꯗꯨꯝ ꯄꯥꯏꯒ꯭ꯔꯗꯤ ꯂꯣꯏꯔꯦ ꯃꯥ
ꯑꯗꯨ ꯃꯥ ꯗꯥꯏꯒ꯭ꯔꯥꯝꯖꯦ ꯌꯦꯛꯑꯝꯗꯣꯏꯅꯦ ꯑꯗꯨꯒ ꯖꯔ ꯑꯃꯨꯛ ꯃꯨꯊꯠꯈꯤꯗꯣꯏꯅꯦ ꯍꯥꯏꯕ
ꯑꯧ ꯌꯥꯝ ꯊꯨꯕꯅꯤꯉꯣ ꯁꯤ ꯑꯈꯣꯏꯅꯒ ꯇꯅꯒ ꯐꯖꯅꯒ ꯈꯔꯒ ꯐꯖꯅꯒ ꯌꯦꯛ ꯀꯩꯗꯧꯔꯤ ꯑꯗꯨꯒ ꯃꯣꯏꯅ ꯗꯤꯛꯇꯦꯠ ꯇꯧꯕ ꯑꯃ ꯁꯨꯡꯑꯣ ꯑꯣꯏꯔꯔꯣꯏ ꯈꯨꯠꯏꯒꯗꯣ ꯑꯁ ꯈꯨꯨꯏ ꯐꯖꯒꯦ ꯁꯨꯉꯝ ꯉꯝꯗꯝꯅꯦ
ꯎꯝ
ꯏꯂꯚꯦꯟ ꯇꯨꯋꯜꯇꯗꯤ ꯈꯨꯨꯏꯒꯖꯦ ꯈꯔ ꯐꯖꯔꯝꯕꯅꯦ ꯑꯦ ꯀꯣꯂꯦꯖ ꯀꯥꯕꯗꯩ ꯂꯣꯏꯔꯦ ꯕꯔꯕꯥꯔꯠ
ꯍꯥꯏꯗꯤ ꯃꯣꯏꯒꯤ ꯅꯪꯅꯕꯗ ꯖꯣ ꯏꯔꯛꯄ
ꯎꯝ ꯑꯗꯒꯤ ꯍꯟꯕ ꯈꯣꯠꯄꯁꯨ ꯂꯩꯇꯦ ꯃꯣꯏꯗꯤ ꯐ꯭ꯂꯣ ꯑꯝꯗ ꯑꯗꯨꯝ ꯆꯠꯈ꯭ꯔꯅꯤ ꯃꯁ ꯁꯥꯒꯤ
ꯑꯗꯩ ꯃꯦꯝ ꯈꯤꯇꯪꯒ ꯍꯟꯕꯤꯔꯛꯑꯣꯒ ꯍꯥꯏꯔꯨꯕꯖꯦ ꯑꯥ ꯃꯃꯥꯡ ꯆꯍꯤ ꯃꯃꯥꯡ ꯆꯍꯤ ꯒꯤ ꯄꯦꯔꯥꯒ꯭ꯔꯥꯐꯇꯒꯤ ꯑꯃꯨꯛ ꯍꯜꯂꯛꯇꯣꯏ
ꯎꯝ
ꯌꯥꯕꯅꯦ ꯑꯗꯨꯝ
ꯃꯣꯏ ꯗꯤꯛꯇꯦꯠ ꯇꯧꯅꯕ ꯍꯣꯠꯅ ꯃꯣꯏꯒꯤ ꯗꯥꯏꯒ꯭ꯔꯥꯝꯗꯨꯕꯨ ꯌꯦꯛꯅꯕ ꯍꯣꯠꯅꯒꯗ꯭ꯔꯥ
ꯌꯥꯝ ꯂꯨꯖꯨ ꯂꯨꯔꯛꯄꯅꯤ
ꯎꯝ ꯑꯗꯨ ꯃꯥꯏ ꯗꯥꯏꯒ꯭ꯔꯥꯝꯖꯦ ꯑꯩꯗꯤ ꯌꯦꯛꯄꯖꯨ ꯀꯩꯁꯨ ꯌꯥꯝ ꯀꯟꯅ ꯈꯨꯠꯂꯣꯏꯗꯦꯕ ꯌꯥꯝ ꯀꯨꯏ ꯀꯨꯏꯅ ꯆꯪꯉꯦꯕ ꯑꯩꯅ ꯌꯦꯛꯄꯖꯦ ꯑꯃꯅ ꯌꯦꯛꯅꯕ ꯁꯤꯟꯅꯕ ꯍꯣꯠꯅꯩꯀꯥꯟꯗ ꯃꯨꯠ ꯊꯠꯂꯛꯄꯅ ꯍꯥꯟꯗꯣꯏꯅꯦ
ꯈꯨꯂꯣꯏꯔꯛꯈꯤꯅꯤ ꯈꯨꯂꯣꯏꯔꯛꯈꯤꯅꯤ ꯈꯣꯏ ꯍꯧꯖꯤꯛ ꯗꯥꯏꯒ꯭ꯔꯥꯝ ꯒꯖꯦ ꯖꯣꯀꯔ ꯃꯥꯟꯒꯩꯅꯤ ꯑꯩ ꯍꯥꯏꯗꯤ ꯑꯁ ꯈꯔ ꯃꯥꯜꯂꯗꯤ ꯌꯥꯔꯦꯕꯀꯣ
ꯑꯥ
ꯑꯁ ꯇꯨꯝꯅꯤꯡ ꯉꯦꯗ
ꯍꯣꯏ ꯇꯨꯝꯅꯤꯡꯉꯦ ꯍꯜꯂꯣ ꯍꯜꯂꯣ ꯆꯤꯆꯦ ꯇꯨꯝꯕꯩ ꯃꯇꯝ ꯌꯧꯁꯜꯂꯛ ꯑꯦ ꯄꯨꯡ ꯇꯔꯥꯕꯨ ꯇꯥꯁꯤꯜꯂꯛꯇꯧꯔꯦ ꯑꯣ ꯁꯨꯝ ꯇꯨꯝꯒꯤꯕ ꯃꯇꯝꯁꯦ ꯑ ꯍꯀꯥꯝ ꯆꯟꯕꯅꯤ ꯈꯪꯗꯦ ꯑꯃ ꯇꯧꯕꯅꯤ ꯈꯪꯗꯦ ꯗꯨꯝ ꯂꯥꯛꯆꯕꯅꯦ ꯃꯁꯥ ꯃꯇꯣꯝꯗ ꯇꯣꯝꯗ ꯑꯩꯈꯣꯏ ꯑꯩꯈꯣꯏ ꯃꯤ ꯎꯝ
ꯅꯪꯗꯤ ꯄꯨꯡ ꯀꯌꯥ ꯇꯨꯡꯒꯦ
ꯑꯩꯗꯤ ꯊꯦꯡꯅ ꯇꯨꯝꯃꯤꯗ ꯇꯔꯥꯃꯥꯊꯣꯢ ꯒꯣꯏ ꯕꯥꯔꯣ ꯑꯁ ꯇꯨꯝꯕ ꯌꯥꯗ꯭ꯔꯒꯗꯤ ꯄꯨꯡ ꯑꯅꯤ ꯑꯍꯨꯝꯒ ꯑꯗꯨꯝ ꯇꯥꯕ ꯌꯥꯎꯏ
ꯎꯝ ꯈꯣꯏꯗꯤ ꯑꯗꯨ ꯃꯤꯀꯞ ꯑꯍꯨꯝ ꯃꯔꯤ ꯊꯣꯛꯑꯦ
ꯑꯗꯨ ꯌꯨꯝꯗꯁꯨ ꯑꯩꯈꯣꯏ ꯕꯥ ꯍꯣꯏ ꯑꯩꯈꯣꯏ ꯄꯨꯂꯞ ꯇꯤꯚꯤ ꯌꯦꯡꯉꯝꯕꯁꯦ ꯑꯩꯈꯣꯏ ꯕꯥꯁꯦ ꯍꯛꯀꯥꯝ ꯆꯠꯂꯛꯇꯣꯏꯅꯦ ꯑꯗꯨꯃꯥꯏꯅ ꯃꯥ ꯇꯨꯝꯕ ꯃꯇꯝ ꯌꯧꯔꯛꯑꯦꯌꯦ ꯃꯁꯥ ꯃꯇꯣꯝꯇ
ꯎ ꯅꯨꯡꯇꯤꯒꯤ ꯇꯨꯡꯒꯤꯕꯩ ꯃꯇꯝ ꯇꯝꯗꯣ
ꯑꯥ
ꯌꯥꯝ ꯊꯦꯡꯅꯁꯨ ꯇꯨꯝꯃꯨꯅꯨꯗ
ꯍꯣꯏ
ꯅꯪ ꯗꯥꯔꯛ ꯁꯥꯔꯀꯜ ꯂꯩꯇ꯭ꯔꯣ ꯊꯦꯡꯅ ꯇꯨꯝꯕꯗꯣ
ꯂꯩꯥꯌꯦ
ꯑꯁ ꯑꯩꯗꯤꯅꯦ ꯅꯣꯡꯃꯈꯛ ꯀꯩꯅꯣ ꯑꯩꯒꯤ ꯄꯨꯡ ꯇꯨꯝꯕꯒꯤ ꯄꯨꯡꯁꯤꯗꯒꯤ ꯈꯤꯇꯪ ꯆꯣꯟꯊꯔꯕ ꯍꯥꯏ ꯄꯨꯡꯈꯥꯏꯃꯨꯛ ꯆꯣꯟꯗꯔꯕ ꯅꯣꯡꯉꯥꯟꯕꯒ ꯑꯗꯨꯝ ꯗꯥꯛ ꯁꯥꯔꯀꯜꯁꯦ ꯑꯗꯨꯝ ꯃꯨꯁꯨꯛ ꯃꯨꯈꯩ ꯈꯥꯝ ꯂꯩꯔꯝꯃꯅꯤ
ꯇꯨꯝꯕ ꯋꯥꯠꯄ ꯁꯨꯡꯌꯥ ꯌꯥꯗꯕꯤꯅꯤꯅꯦ ꯑꯗꯨꯗꯤ ꯑ
ꯃꯤꯗꯤ ꯅꯨꯃꯤꯠ ꯅꯤꯅꯤ ꯇꯨꯝꯗ꯭ꯔꯒ ꯈꯥꯝꯕꯅꯦ ꯍꯥꯏꯗꯅ ꯑꯩꯗꯤ ꯅꯣꯡꯉꯥꯜꯂꯒ ꯑꯗꯨꯝ ꯗꯥꯢꯏꯔꯦꯛ ꯑꯗꯨꯝ ꯈꯥꯝꯗꯣꯏꯅꯤ
ꯎꯝ
ꯅꯍꯥꯟ ꯄ꯭ꯔꯦꯛꯇꯤꯀꯦꯜ ꯇꯧꯕ ꯍꯌꯦꯡꯅꯤ ꯑꯦꯛꯖꯥꯝꯅꯤ ꯍꯥꯏꯕ ꯅꯨꯃꯤꯠꯁꯦ
ꯑꯁꯤꯗ ꯑꯩꯖꯦ ꯇꯨꯝꯗꯕꯣꯏ ꯀꯩꯑꯣꯏ ꯇꯧꯔꯒ ꯄꯨꯡ ꯑꯍꯨꯝꯁꯤꯗ ꯍꯧꯒꯠꯂꯒ ꯂꯥꯏꯔꯤꯛ ꯄꯥꯕꯅꯦꯕ
ꯎꯝ
ꯑꯗꯨꯒꯤ ꯍꯦꯛꯇ ꯗꯥꯛ ꯁꯔ ꯥꯀꯜ ꯃꯤꯠꯈꯥꯁꯦ ꯄꯣꯝꯃꯒ ꯃꯨꯁꯨꯛꯀ ꯃꯨꯔꯒ ꯑꯁ ꯌꯦꯡꯍꯩ ꯑꯗꯨꯢ ꯅꯨꯃꯤꯠꯇꯣ ꯍꯦꯛꯇ ꯑꯅꯥꯕꯤ ꯃꯥꯜꯂꯒꯅꯦ ꯑꯩꯅ ꯑꯦꯛꯖꯥꯝ ꯊꯥ ꯆꯠꯂꯤ
ꯑꯩꯒꯤꯅ ꯌꯥꯝ ꯑꯩ ꯇꯨꯝꯗꯕ ꯀꯨꯏꯃꯜꯂꯛꯄꯩꯅꯦ ꯑꯗꯨꯒ ꯑꯗꯨꯃꯥꯏꯅꯒ ꯇꯧꯕꯗꯨꯗꯤ ꯇꯧꯗꯦ
ꯎ ꯑꯗꯨ ꯐꯩ ꯑꯁ ꯑꯍꯤꯡ ꯇꯨꯝꯗꯕꯤꯗ ꯗꯥꯛ ꯁꯥꯔꯀꯜ ꯌꯥꯝ ꯄꯥꯛ ꯊꯨꯡꯗꯕ ꯑꯣꯏꯗꯤ ꯌꯥꯝ ꯐꯩ ꯈꯣꯢꯗꯤ ꯌꯥꯗꯦꯕ
ꯍꯣꯏ
ꯄꯨꯡ ꯇꯔꯨꯛ ꯇꯔꯦꯠꯇꯤ ꯇꯨꯝꯅꯕ ꯍꯣꯠꯅꯧꯋꯣꯌꯦ ꯑꯗꯨꯝ
ꯎꯝ ꯍꯝ ꯍꯝ ꯀꯣꯂꯦꯖꯀ ꯀꯥꯕ ꯀꯥꯟꯗꯗꯤ ꯌꯥꯝ ꯋꯥꯏ
ꯋꯥꯕꯅꯦ
ꯎꯝ
ꯍꯣ ꯍꯣ ꯊꯝꯃꯣ ꯊꯝꯃꯣ ꯇꯨꯝꯃꯣꯔꯣ ꯅꯪꯁꯨꯨ ꯐꯖꯥꯟ ꯍꯜꯂꯣ
ꯑ ꯍꯣꯏꯆꯦ ꯊꯝꯃꯒꯦ ꯑꯗꯨꯗꯤ ꯎꯝ ꯑ ꯒꯨꯗ ꯅꯥꯏꯠ ꯑꯃꯅ ꯐꯣꯟ ꯇꯧꯔꯛꯄ꯭ꯔꯥ